ꯍꯥꯎ
ꯀꯩꯗꯧꯔꯤꯒꯦ
ꯃꯤ ꯀꯦꯕ ꯆꯠꯂꯨꯔ ꯍꯜꯂꯛꯑꯝꯃꯅꯤꯗ
ꯑꫭ ꯃꯤ ꯀꯌꯥꯅꯣ
ꯑꯃꯥ ꯈꯛꯇꯅꯤꯗꯥ
ꯂꯨꯍꯣꯡꯕꯩꯔꫭ ꯀꯩꯒꯤꯅꯣ ꯀꯦꯔꯤꯕꯣ
ꯅꯠꯇꯦ ꯆꯨꯔꯥꯛꯀꯨꯔꯣꯟ ꯆꯠꯄꯒꯤ
ꯆꯨꯔꯥꯀꯣꯔꫭꯟ ꯆꯠꯄꯒꯤ ꯍꯧꯖꯤꯛꯁꯦ ꯂꯨꯍꯣꯡ ꯊꯥ ꯃꯇꯝ ꯅꯠꯇ꯭ꯔꯕꯣ
ꯈꯤꯇꯪ ꯋꯥꯠꯄ ꯃꯥꯜꯂꯦ ꯈꯪꯗꯦ ꯂꯨꯍꯣꯡꯅꯗꯦ ꯂꯨꯍꯣꯡꯕꯨꯗꯤ ꯂꯨꯍꯣꯡꯅꯩ ꯌꯥꯝꯅ ꯂꯨꯍꯣꯡꯅ ꯗꯦꯕ
ꯑꯣ ꯆꯥꯛ ꯏꯁꯤꯡꯗꯤ ꯂꯣꯏꯔꯕꯣ
ꯂꯣꯏꯔꯦ
ꯂꯨꯍꯣꯡꯕꯒꯤ ꯀꯦꯕꯒꯤꯗꯤ ꯀꯩꯅꯣꯒꯤꯗꯤ ꯃꯤ ꯑꯝꯗ ꯂꯨꯄꯥ ꯀꯌꯥ ꯀꯌꯥ ꯂꯧꯔꯤꯕ
ꯂꯤꯁꯤꯡ ꯑꯃ ꯂꯧꯕ ꯑꯗꯩ ꯈꯪꯅ ꯆꯥꯟꯅꯔꯒꯅ ꯆꯥꯎꯉꯥ ꯆꯥꯇ꯭ꯔꯨꯛ ꯈꯪꯅꯗꯕ ꯃꯤꯗꯥꯗꯤ ꯂꯤꯁꯤꯡ ꯑꯃꯗꯩꯗꯤ ꯇꯥꯗ꯭ꯔꯦ
ꯈꯪꯅ ꯆꯥꯟꯅꯕ ꯃꯤ ꯃꯌꯥꯝ ꯂꯥꯛꯑꯗꯤ ꯄꯩꯁꯥ ꯃꯥꯡꯉꯦꯅꯦ ꯑꯗꯨꯗꯤ
ꯃꯥꯡꯉꯦ
ꯍꯥꯏ ꯀꯩꯅꯣ ꯄꯣꯠꯀꯤ ꯃꯃꯜ ꯇꯥꯡꯈꯠꯂꯦ ꯃꯦꯀꯞ ꯃꯃꯜ ꯇꯥꯡꯈꯠꯈ꯭ꯔꯦ ꯅꯣꯏ ꯄꯩꯁꯥꯖꯦ ꯐꯪꯗꯦꯅ
ꯑꯁ ꯑꯗꯣ ꯍꯥꯏꯔꯦꯅꯦ ꯑꯗꯨꯏꯁꯨ ꯑꯁ ꯑꯗꯨꯅ ꯌꯥꯕ ꯈꯔ ꯀꯦꯔꯛꯎ ꯃꯣꯏꯗꯤ ꯈꯪꯉꯦꯗꯅ ꯎꯝ ꯆꯥꯎꯉꯥꯅ ꯌꯥꯕ ꯀꯦꯔꫭ
ꯑꯗꯨꯗꯤ ꯆꯧꯉꯥꯅ ꯌꯥꯕ ꯀꯦꯔꯣ
ꯎꯝ ꯎꯝ ꯆꯧꯉꯥꯅ ꯌꯥꯕ ꯀꯦꯔꯅꯤ
ꯉꯁꯤꯒꯤꯗꯤ ꯂꯨꯄꯥ ꯀꯌꯥ
ꯆꯧꯉꯥ
ꯆꯧꯉꯥꯒꯤꯗꯤ ꯂꯧꯗ꯭ꯔꯦ ꯍꯥꯏꯌꯨ ꯌꯥꯗ꯭ꯔꯣ
ꯑꯩ ꯉꯁꯤꯗꯤ ꯌꯥꯝ ꯀꯦꯕ ꯅꯠꯇꯦ ꯆꯨꯔꯥꯀꯨꯔꯣꯟ ꯆꯠꯄꯒꯤ ꯃꯊꯟꯗ ꯀꯦꯕ ꯍꯩꯇꯕꯒꯤ ꯀꯕꯣꯛ ꯀꯕꯣꯛ ꯈꯥꯇꯪ ꯀꯦꯕꯅꯦ
ꯑꯍꯔꯣ ꯀꯩ ꯅꯣ
ꯍꯥꯥ
ꯃꯧꯅꯍꯥꯔꯣ
ꯃꯧ ꯅꯍꯥ ꯅꯠꯇꯦꯗ ꯂꯩꯁꯥꯕꯤꯅꯤ ꯂꯩꯁꯥꯕꯤ
ꯂꯩꯁꯕꯤꯅꯕꯨ ꯆꯨꯔꯀꯨꯔꯣꯟ ꯆꯠꯅꯕ꯭ꯔ ꯍꯥꯏꯁꯦ
ꯎꯝ ꯃꯣꯏꯒꯤ ꯊꯕꯛ ꯇꯧꯃꯤꯟꯅꯕꯒꯤ ꯃꯁꯦꯟꯒꯤ ꯃꯆꯥꯗꯣ ꯑꯗꯨ ꯕꯇꯣꯟ ꯇꯧꯔꯛꯑꯦ ꯊꯕꯛ ꯇꯧꯃꯤꯟꯅꯔꯕꯅꯤꯅ ꯂꯩꯁꯥꯕꯤ ꯑꯣꯏꯔꯁꯨ
ꯂꯩꯁꯥꯕꯤ ꯑꯔꯤꯕꯤ ꯑꯣꯢꯔꯝꯒꯅꯤ
ꯍꯣꯏ ꯑꯗꯨꯕꯨꯗꯤ ꯆꯍꯤ ꯀꯨꯟꯊ꯭ꯔꯥꯕꯨꯗꯤ ꯌꯩꯗꯧꯔꯝꯃꯅꯤ ꯌꯥꯏꯕꯨ ꯌꯩꯔꯝꯃꯅꯤꯗ
ꯎꯝ ꯃꯁꯛ ꯃꯇꯧ ꯐꯖꯕ꯭ꯔꯣ
ꯃꯁꯛ ꯑꯗꯨꯝ ꯐꯖꯩ ꯌꯥꯝ ꯀꯥ ꯍꯦꯟꯅ ꯐꯖꯕꯗꯤ ꯅꯠꯇꯦ
ꯀꯔꯤ ꯊꯕꯛꯅꯣ ꯇꯧꯔꯤꯁꯤꯅ
ꯗꯥꯛꯇꯔ
ꯗꯣꯛꯇꯔꯅꯦ
ꯎꯝ ꯑꯦꯝꯃꯣꯅꯦ ꯑꯦꯝꯃꯣ
ꯅꯣꯏ ꯀꯩꯅꯣꯗꯨꯔꯣ ꯅꯣꯏ ꯅꯇꯩ ꯃꯗꯨꯔꯣ
ꯎꯝ
ꯅꯅꯝꯃꯗꯣ
ꯎꯝ
ꯑꯗꯨ ꯌꯥꯝ ꯀꯟꯅ ꯐꯖꯗꯕꯅꯤꯗ ꯅꯣꯏꯅ ꯅꯅꯝꯃꯗꯣ
ꯎꯝ ꯀꯩꯁꯨ ꯐꯖꯕꯗꯤ ꯑꯣꯏꯗꯦꯕ ꯑꯗꯣ ꯃꯁꯛꯇꯣ ꯅꯨꯡꯁꯤꯗꯤꯦ ꯅꯨꯡꯁꯤ ꯃꯅꯨꯡ
ꯑꯩꯗꯤ ꯅꯅꯝ ꯑꯗꯣ ꯅꯨꯄꯤꯕꯨ ꯃꯥꯟꯗ
ꯑ ꯍꯦ ꯃꯤ ꯇꯥꯔꯒ
ꯄꯥ ꯁꯥꯍꯧ ꯂꯥꯛꯍꯧ ꯑꯣꯏꯅ ꯏꯊꯧ ꯇꯧꯋꯦꯕ ꯅꯪ ꯨꯅꯤꯅ ꯈꯨ ꯀꯥꯇ ꯑꯥ ꯏꯔꯣꯏ ꯊꯔꯨꯕꯒꯤ ꯈꯣꯡ ꯃꯥꯜꯂꯦ ꯆꯥꯎꯋꯦ ꯆꯥꯎꯋ
ꯐꯔꯦ ꯀꯥꯏꯩꯅ ꯃꯥꯂꯗꯦ
ꯆꯥꯎꯇꯛ ꯃꯨꯇꯛ ꯂꯩꯗꯅ ꯈꯣꯡꯁꯦ ꯍꯥꯏꯗꯤ ꯐꯖꯕ ꯍꯥꯏꯕ ꯑꯃ ꯂꯩꯗꯅ ꯑꯣꯏꯗꯦꯕ
ꯍꯣ ꯐꯖꯍꯧꯗꯔꯦ ꯐꯖꯕꯤꯅ ꯐꯖꯅ ꯄꯥꯟꯕꯤꯔꯛꯇꯔꯦ ꯀꯩꯗꯧ ꯍꯥꯏꯕꯅꯣ ꯃꯅꯥ ꯃꯥꯟꯅꯕ ꯂꯥꯛꯏꯅꯤ ꯅꯪꯗꯤ ꯌꯥꯝ ꯐꯖꯕꯅꯤꯅ
ꯎꯝ ꯑꯩꯈꯣꯢ ꯑꯩꯈꯣꯏ ꯈꯣꯡꯖ ꯌꯦꯡꯉꯨ ꯂꯥꯎ ꯏꯕꯦꯝꯃ
ꯌꯥꯔꯦ ꯏꯕꯨꯡꯉꯣ
ꯉꯧꯔꯣꯛ ꯍꯦꯛ ꯉꯧꯏ ꯂꯣꯢꯔꯦ ꯃ
ꯉꯧꯕꯩꯔꯥ ꯐꯖꯩꯖꯦ
ꯑꯦ ꯉꯧꯕꯩꯗꯁꯨ ꯅꯠꯇꯦꯌꯦ ꯈꯣꯡ ꯈꯣꯡꯗꯁꯦ ꯈꯨꯆꯨꯝꯁꯦ ꯌꯦꯡꯉꯨ ꯃꯤꯗ ꯈꯣꯡꯗ ꯌꯥꯝ ꯊꯤꯕ ꯂꯩꯌꯦꯕ ꯃꯣꯠꯁꯛ ꯎꯔꯒ ꯑꯩꯈꯣꯏꯒꯤ ꯀꯔꯤ ꯍꯥꯏꯗꯅꯣ ꯃꯈꯣꯡꯗꯨ ꯍꯣꯞꯆꯥꯎꯅꯔꯒ ꯈꯣꯡ ꯑꯃ ꯂꯩ ꯁꯦꯟꯗꯟ ꯇꯣꯡꯕꯁꯨ ꯐꯖꯗꯕ ꯈꯣꯡ ꯑꯃ
ꯎꯁꯤꯠꯇꯕ ꯑꯃ ꯌꯥꯎꯔꯤ
ꯅꯅꯪꯗꯣ ꯄꯩꯁꯥ ꯈꯔ ꯌꯥꯝ ꯂꯧꯊꯣꯛ ꯌꯥꯗ꯭ꯔꯣ ꯄꯩꯁꯥꯗꯨ ꯌꯥꯝ ꯄꯥꯏꯔꯒ ꯂꯨꯄꯥ ꯆꯥꯝꯃꯉꯥ ꯈ ꯄꯤꯔꯤ ꯀꯩ ꯀꯥꯟꯗꯣꯏꯃꯁꯦ
ꯍꯥꯏꯒꯤꯃ ꯄꯩꯁꯥ
ꯎꯝ ꯄꯥꯏꯔꯣꯏ ꯃꯄꯥ ꯑꯅꯧꯕ ꯑꯁꯣꯟꯕꯗꯨꯗꯒꯤ ꯍꯧꯕ꯭ꯔꯥ
ꯂꯩꯍꯧꯋꯦ ꯃꯤ ꯃꯄꯥ ꯀꯩꯅꯣꯅꯤ ꯂꯦꯛꯆꯔꯅꯤꯕꯨꯡ
ꯂꯦꯛꯆꯔꯔ ꯑꯣꯏꯔꯁꯨ ꯍꯟꯅꯨꯔꯦ ꯍꯧꯖꯤꯛ ꯌꯥꯗ꯭ꯔꯦ ꯊꯥꯏꯅꯒꯤ ꯂꯥꯏꯔꯤꯛ ꯂꯥꯏꯁꯨ ꯑ ꯌꯥꯝ ꯇꯧꯅꯗ꯭ꯔꯤꯉꯩ ꯃꯇꯝꯒꯤ ꯂꯦꯛꯆꯔꯗꯨꯗꯤ ꯀꯔꯤꯝ ꯀꯥꯟꯅꯗꯦ ꯀꯔꯤꯝ ꯂꯥꯏꯔꯤꯛꯛꯇꯥꯕ ꯑꯣꯏꯗ ꯌꯥꯗꯕ ꯄ꯭ꯔꯣꯃꯣꯁꯟ ꯃꯇꯨꯡ ꯏꯟꯅ ꯈꯔ ꯄꯤꯔꯕ ꯉꯝꯒꯅꯤ
ꯑꯩꯈꯣꯏꯅꯦ ꯍꯣꯏꯅꯅꯦ ꯃꯥꯗꯤꯦ ꯍꯥꯏ
ꯑꯗꯣ ꯃꯄꯥ ꯍꯟꯅꯨꯕꯗꯨꯅ ꯀꯧꯔꯛꯇ꯭ꯔꯣ
ꯑꯥꯎ ꯀꯧꯗꯤ ꯀꯧꯅꯔꯛꯑꯦ ꯍꯥꯏꯗꯤ ꯑꯩꯗꯣ ꯀꯅꯥꯅꯣꯗꯤ ꯈꯪꯉꯝꯕꯒꯦ
ꯎꯝ ꯀꯝ ꯑꯣꯏꯦ ꯑꯣ ꯅꯆꯥꯅꯨꯄꯤꯒ ꯀꯣꯏꯅꯕ ꯅꯨꯄꯥꯗꯨꯒꯤ ꯃꯆꯟꯅꯨꯄꯤꯅꯤ ꯍꯥꯏꯝ ꯌꯥꯗ꯭ꯔꯣ
ꯀꯩꯗꯧ ꯍꯥꯏꯗꯣꯏꯅꯣ ꯍꯥꯏꯕꯗꯤꯦ
ꯀꯗꯤ
ꯑꯅꯤ ꯎꯁꯤꯜꯂꯣꯏ
ꯃꯃꯤꯡꯗꯣ ꯀꯩꯅꯣ ꯀꯧꯗꯣꯏꯅꯤ ꯃꯤꯅ ꯎꯁꯤꯜꯂꯗ ꯀꯨꯏꯔ ꯑꯗꯨ ꯀꯩꯗꯧꯕꯒꯤꯩꯅ ꯑꯌꯥꯝꯕ ꯀꯨꯔ ꯇꯣꯛꯊꯣꯛꯄ ꯍꯥꯏ ꯌꯥꯗ꯭ꯔꯣ
ꯍꯥꯏꯗꯤ ꯀꯣꯏꯔꯥꯛꯀ ꯂꯥꯛꯏ ꯀꯥꯏꯅꯒ ꯁꯛꯀ ꯈꯪꯈ꯭ꯔꯗꯤ ꯁꯤꯜꯂꯣꯏ ꯍꯥꯏꯕꯅꯤꯅ
ꯍꯔꯥ ꯃ ꯃꯆꯥ ꯅꯨꯄꯤꯗꯧꯅ ꯅꯨꯄꯤꯗꯧꯅ ꯅꯣꯏ ꯗꯥꯗ ꯍꯧꯖꯤꯛ ꯑꯣꯏꯗꯧ ꯃꯥꯟꯗꯦꯗ ꯊꯝꯃꯣꯏꯅꯦꯕꯅꯣꯣꯏꯍꯧꯅꯕꯅꯤ
ꯎꯝ
ꯅꯣꯏꯗꯥꯗꯣ ꯀꯩꯁꯨ ꯑꯣꯏꯗꯧ ꯃꯥꯟꯗꯦ ꯊꯃꯣꯏ ꯂꯥꯏꯃꯟ ꯑꯣꯏꯍꯣꯅꯕꯅꯦꯕ ꯐ ꯃꯥ ꯀꯣꯏ ꯀꯣꯏ ꯑꯣꯏꯌꯣ
ꯎꯝ ꯐꯣꯏꯕꯣꯏꯗꯕ ꯃꯣꯏ ꯁꯣꯛ ꯇꯧꯅꯗꯅ ꯑꯩꯈꯣꯏꯁꯨ ꯐꯪꯗꯦ
ꯀꯩꯁꯨ ꯅꯨꯄꯤꯗꯨꯅ ꯐꯅ ꯌꯥꯝꯅ ꯀꯣ ꯃꯌꯥꯝꯕꯗ ꯊꯕꯛ ꯇꯧꯔꯛꯇ꯭ꯔꯗꯤ ꯌꯦꯡꯉ ꯑꯃꯥꯏꯛꯇ ꯁꯛꯈꯤꯗꯣꯏ ꯅꯨꯄꯤ ꯍꯥꯏꯁꯤꯦ ꯀꯗꯥꯔ ꯐꯠꯇ ꯍꯥꯏꯗꯕꯀꯣ ꯕꯕꯥꯅ ꯌꯥꯗ꯭ꯔꯦ ꯕꯕꯥꯒꯤ ꯅꯃ ꯌꯥꯝ ꯇꯣꯍꯜꯂꯤꯦꯒ ꯍꯥꯏꯅ ꯇꯅꯦ ꯌꯥꯔ ꯁꯨꯝꯣ ꯗꯦꯕꯗꯥ ꯁ ꯁꯥꯍꯦ ꯑꯌꯥꯝ ꯑꯃꯅ ꯁꯅ ꯗꯦꯕꯗ ꯁꯅꯤꯌꯗꯣꯏꯕꯒꯤ ꯑꯥ
ꯂꯝꯝ ꯍꯔ ꯔꯕ
ꯑꯩꯈꯣꯏꯗꯤ ꯅꯨꯄꯥꯅꯤ ꯀꯩꯅꯣ ꯅꯨꯄꯥ ꯅꯨꯄꯥꯗꯤ ꯃꯥꯥꯟꯅ ꯍꯦꯛ ꯄꯥꯝꯕ ꯅꯨꯄꯤꯗꯣ ꯑꯗꯨꯝ ꯂꯧꯕꯈꯤ ꯉꯝꯃꯤ ꯅꯨꯄꯤꯁꯤꯅꯤ ꯁꯥꯇꯤ ꯏꯖꯗꯤ ꯍꯣꯏ ꯅꯨꯄꯤꯁꯦ ꯃꯍꯤ ꯃꯈꯜ ꯑꯃꯅꯤꯗ
ꯑꯣ
ꯑꯩꯈꯣꯏꯒꯤ ꯄꯦꯔꯥꯁꯥꯏꯠ ꯃꯈꯜ ꯑꯃꯅꯦꯕꯣꯏ
ꯊꯝꯃ ꯌꯥꯦꯔꯕꯗꯤ
ꯀꯩꯒꯤ ꯅꯪꯕꯨꯗꯤ ꯅꯠꯇꯦ ꯑꯇꯣꯞ ꯍꯥꯏꯕꯅꯣ ꯍꯣꯏ ꯇꯥꯗꯣ ꯊꯧꯅꯥ ꯂꯩꯔꯗꯤ ꯑꯅꯝꯕꯗꯣ ꯀꯣꯛ ꯆꯦꯟꯁꯤꯜꯂꯨꯌꯣ ꯊꯧꯅꯥ ꯐꯠꯇ꯭ꯔꯒꯅ ꯈꯪꯗ꯭ꯔꯦ ꯆꯦꯟꯕꯠꯇ ꯇꯣ ꯃꯤꯒꯤ ꯃꯤꯒꯤ ꯃꯣꯒꯣꯜꯁꯦ ꯈꯪꯉ ꯇ
ꯆꯦꯟꯒꯗꯕꯁꯦ ꯌꯨꯝ ꯀꯩ ꯌꯨꯝꯗ ꯁꯥꯗ꯭꯭ꯔꯦ ꯀꯅꯥꯅ ꯄꯩꯁꯥ ꯄꯨꯊꯣꯛꯑ ꯁꯗꯦ
ꯊꯣꯛꯄ ꯊꯣꯛꯄ ꯑꯗꯨꯝ ꯂꯥꯛꯆꯗꯅꯤ ꯆꯦꯟꯁꯤꯜꯂꯣꯏꯌꯨ ꯄꯨꯁꯜꯂꯣꯏꯨ ꯑꯗꯨꯝ
ꯅꯨꯡ ꯉꯥꯏꯈꯣ ꯃꯔꯝꯇ ꯆꯍꯤ ꯑꯃꯇꯪ ꯑꯣꯏꯔꯁꯨ ꯄꯨꯈꯤꯁꯅ
ꯆꯍꯤ ꯉꯥꯏꯔꯤꯉꯩꯗ ꯆꯍꯤ ꯉꯥꯏꯔꯤꯉꯩꯗ ꯁꯣꯝꯗ ꯑꯇꯣꯞꯄ ꯅꯨꯄꯥ ꯑꯗ ꯊꯖꯔꯝꯖꯅꯤꯡꯏ
ꯎꯝ
ꯑꯗꯨꯗꯗꯤ ꯅꯨꯄꯤꯗꯨꯅ ꯅꯣꯏꯗꯥꯒꯤ ꯂꯦꯞꯄꯤ ꯂꯦꯞꯄꯤꯗꯦꯗꯣ ꯈꯪꯅꯕ ꯗꯣꯛ ꯂꯥꯎꯟ ꯆꯦꯁꯤꯜꯂꯣ ꯍꯥꯏꯌꯣ ꯑꯃꯥ ꯃꯥꯟꯅꯕꯥ ꯁꯨꯁꯨ ꯐꯥꯠꯇꯦꯅꯦ ꯌꯨ ꯃꯆꯥ ꯑꯃ ꯀꯔꯤ ꯑꯃ ꯊꯛ ꯂꯎ ꯄꯤꯊꯛꯑꯒ ꯊꯧꯅꯥ ꯍꯥꯞꯆꯜꯂꯒ ꯇꯥꯛꯂꯝ ꯀꯧꯊꯣꯛꯜꯂꯒ ꯆꯦꯜꯍꯟꯒꯦ
ꯊꯛꯇꯝ
ꯑꯗꯨꯗꯩ ꯌꯥꯝꯁꯨ ꯅꯨꯡꯉꯥꯏ ꯊꯛꯈꯤ ꯅꯣꯏ ꯇꯥꯗꯣ
ꯊꯛꯇꯕꯅꯦꯕ ꯑꯗꯨꯅꯅꯦꯕ
ꯅꯨꯄꯤꯁ ꯌꯥꯝ ꯈꯪꯉꯤꯕ ꯂꯣꯟ ꯊꯥꯛꯝꯃ ꯌꯨꯝꯗꯗꯤ ꯑꯩꯈꯣꯏꯁꯨ ꯌꯨꯊꯠꯇꯦꯅ
ꯑꯩ ꯊꯛꯃꯤꯟꯅꯕꯤꯅ
ꯍ
ꯌꯣ ꯉꯥꯎꯔꯒ ꯆꯪꯉꯛꯑꯕ ꯑꯩꯗꯤ ꯊꯛꯃꯤꯟꯅꯒꯗꯕꯅꯦꯁ
ꯅ ꯊ ꯁꯛꯇꯔ ꯍꯥꯏꯖ ꯅꯪꯣ ꯍ
ꯉꯥꯎꯅꯤꯡꯉꯗꯤ ꯄꯨꯂꯞ ꯑꯣꯏꯔ ꯑꯗꯨꯅ ꯀꯔꯤ ꯑꯣꯏꯔꯛꯀꯦ ꯌꯦꯡꯉꯁꯦꯅ
ꯑꯁ ꯑꯩꯔꯤ ꯅꯪ ꯁꯦꯟꯅꯕꯗꯤ ꯉꯝꯃꯣꯏꯍꯦ ꯑꯗꯣ ꯑꯩ ꯉꯥꯎꯔꯤꯉꯩꯗ ꯅꯪ ꯑꯃꯨꯛ ꯁꯤꯍꯧꯕꯗꯨꯗꯤ ꯂꯥꯎ ꯉꯝꯃꯣꯏ
ꯑꯗꯨꯒ ꯀꯔꯤ ꯑꯐꯕ ꯄꯨꯔꯛꯀꯦ ꯑꯗꯣ ꯍꯦꯛꯇ ꯉꯥꯡꯃꯤꯟꯅꯗꯣꯏꯕ ꯊꯣꯛꯃꯤꯟꯅꯗꯣꯢꯕ
ꯑꯩꯅ ꯃꯄꯥꯟꯗꯩ ꯊꯛꯂꯛꯑꯁꯨ ꯅꯪꯅ ꯃꯅꯨꯡꯗ ꯊꯛꯇꯣꯏꯕ ꯅꯪꯗꯤ ꯀꯗꯥꯏꯗꯒꯤ ꯌꯨ
ꯀꯣꯠꯊꯤ ꯊꯤꯔꯒ ꯍꯦꯛꯇ ꯀꯩꯅꯣꯅꯦ ꯏꯇꯩ ꯀꯩꯅꯣ ꯑꯣꯏꯔꯗꯤ ꯑꯩ ꯑꯃ ꯊꯝꯃ ꯂꯣꯏꯔꯦ ꯑꯃ ꯄꯨ ꯊꯣ ꯔꯛꯑꯣꯁꯦ
ꯍꯥ ꯍꯥ ꯍꯥ
ꯅꯅꯥꯎ ꯅꯨꯄꯥꯖꯦ ꯌꯥꯝ ꯅꯅꯥꯎ ꯄꯥꯁꯦ ꯌꯥꯝ ꯐꯠꯇꯦ ꯊꯕꯛ ꯇꯧꯒꯦ
ꯏꯕꯦꯝ ꯏꯕꯦꯝ ꯁꯤꯅ ꯂꯤꯇꯔ ꯁꯤꯅ ꯌꯥꯒꯗꯔꯥ ꯃꯈꯥꯏꯅ ꯌꯥꯒꯗ꯭ꯔꯥ ꯄꯋꯥꯅ ꯌꯥꯒꯗ꯭ꯔꯥ ꯂꯤꯇꯔꯅ ꯌꯥꯒꯗ꯭ꯔꯥꯅ ꯂꯥꯟ ꯂꯛꯁ ꯅ ꯃꯥꯦ
ꯍꯦꯛꯇ ꯇꯧꯗꯣꯔꯤꯕꯅꯦ ꯑꯩꯗꯣ
ꯈꯪꯗꯦꯅ ꯑꯩꯈꯣꯏ ꯃꯧꯗꯣ ꯑꯗꯨꯝ ꯑꯩꯈꯣꯏ ꯏꯃꯥꯒ ꯇꯥꯊꯣꯛ ꯇꯥꯁꯤꯟ ꯇꯥꯟꯅꯗꯅ ꯂꯩ ꯃꯥꯥꯟꯂꯦ
ꯎꯝ
ꯑꯩꯈꯣꯏ ꯃꯣꯔꯨ ꯏꯍꯥ ꯍꯥꯗꯕꯅꯦꯕ ꯍꯩ ꯌꯥꯪ ꯊꯣꯉꯕ
ꯈꯪꯖꯦꯗ ꯀꯥꯏꯅꯪ ꯊꯣꯡꯕꯅ ꯃꯃꯥꯅ ꯊꯣꯡꯉꯧꯕꯅꯤ
ꯢꯃꯥ ꯉꯁꯤ ꯂꯕꯨꯛ ꯆꯠꯇ꯭ꯔꯕꯣ
ꯅꯣꯡ ꯍꯩꯗꯗꯅ ꯆꯠꯄ ꯌꯥꯗꯗꯅ ꯆꯠꯇ꯭ꯔꯦ
ꯅꯣꯏ ꯂꯧ ꯂꯤꯡꯕ ꯍꯦꯛ ꯂꯣꯏꯕꯒ ꯅꯣꯡ ꯍꯩꯗꯔꯕ꯭ꯔꯥ ꯅꯍꯥꯟꯒꯩ ꯅꯣꯏ ꯂꯧ ꯂꯤꯡꯗꯕꯒꯤ ꯅꯣꯡ ꯇꯥꯔꯝꯗꯕꯅꯤꯅꯦ ꯑꯗꯨ ꯑꯣ
ꯉꯔꯥꯡ ꯂꯦꯞꯇꯕꯤꯅꯦꯆꯨꯏꯗꯣ
ꯑꯁ ꯈꯪꯗꯦ ꯃꯩ ꯃꯨꯠ ꯂꯩꯔꯝꯃꯤꯅꯤꯅꯦ ꯉꯔꯥꯡꯗꯤ ꯅꯨꯡꯗꯥꯡ ꯑꯍꯤꯡꯗꯣ ꯃꯩꯖꯨ ꯂꯥꯛꯇꯦ ꯊꯣꯡꯅꯥꯎ ꯍꯥꯡꯗꯣꯛꯑꯁꯨ ꯑ ꯅꯥꯀꯟꯒꯤ ꯇꯨꯔꯦꯟ ꯃꯌꯥꯝꯁꯤꯅꯅꯦ ꯀꯥꯡꯅ ꯌꯣꯝꯃꯕꯅꯤꯅ ꯀꯥꯡꯁꯤꯅ ꯆꯤꯛꯄꯗ ꯆꯤꯛꯄꯗ ꯇꯨꯝꯐꯝ ꯂꯥꯛꯐꯝ ꯈꯪꯗ꯭ꯔꯦꯅꯦ ꯑꯗꯒꯤꯗꯤ ꯊꯣꯡꯅꯥꯎ ꯂꯣꯟꯖꯤꯜꯂꯒꯅꯦ ꯃꯅꯨꯡꯗ ꯍꯦꯛꯇ ꯃꯩ ꯍꯧꯒꯩ ꯁꯥꯔꯦ ꯇꯨꯝꯕ ꯌꯥꯗ꯭ꯔꯦ ꯍꯨꯃꯥꯡꯒ ꯇꯥꯔꯦ ꯇꯨꯝꯕꯗ
ꯀꯥꯡꯒꯟ ꯊꯥꯗꯕ
ꯀꯥꯡꯒꯟꯗꯣ ꯅꯍꯥꯟꯒꯩ ꯌꯥꯝ ꯁꯥꯏꯌꯦꯅ ꯂꯧꯊꯣꯛꯈꯤꯕ
ꯎꯝ
ꯉꯔꯥꯡꯗꯣ ꯊꯥꯍꯧꯗ꯭ꯔꯕ
ꯑꯥ
ꯑꯩ ꯃꯁꯤꯗꯤꯅ ꯒꯨꯠꯅꯥꯏꯠ ꯊꯤꯔꯦ ꯒꯨꯠꯅꯥꯏꯠ ꯃꯆꯦꯠ ꯐꯪꯉꯦ ꯑꯁꯥꯢꯗꯩ ꯃꯅꯥꯠꯇꯣ ꯌꯖꯣꯒꯤꯅ ꯇꯧꯁꯟꯅꯔꯝꯕ ꯈꯔ ꯍꯥꯏꯔꯝꯃꯤ ꯀꯥꯟꯗ ꯑꯗꯨꯝ ꯄꯨꯔ ꯆꯠꯈ꯭ꯔꯦ ꯃꯅꯥ ꯑꯃꯨꯛ ꯑꯗꯨꯗꯒꯤ ꯃꯁꯤ ꯄꯨꯖꯜꯂ ꯊꯧꯅꯥ ꯀꯩꯒ ꯂꯣꯏ ꯊꯤꯡꯖꯤꯜꯂꯒꯅꯦ ꯑꯗꯨꯝ ꯇꯨꯝꯂꯩꯕ
ꯈꯔ ꯏꯪꯊꯔꯛꯑꯃꯅꯤꯗ ꯀꯩꯅꯣ ꯅꯣꯡ ꯇꯔꯛꯑꯗꯤ
ꯑꯁ ꯅꯣꯡꯖꯨ ꯇꯥꯗꯦꯅꯦ ꯑꯣꯝꯆꯥꯛ ꯆꯥꯛꯑ ꯂꯩꯔꯤꯅꯤꯅꯦ ꯊꯤꯠꯂꯤ ꯊꯤꯠꯂꯤꯕꯨꯗꯤ ꯇꯥꯔꯦ